ꯍꯜꯂꯣ
ꯍꯜꯂꯣ
ꯍꯜꯂꯣ
ꯇꯥꯏꯌꯦ
ꯀꯩꯅꯣ ꯇꯨꯃꯤꯟ ꯇꯨꯃꯤꯟ ꯂꯩꯅꯦ ꯈꯨꯝꯂꯛꯇꯦ ꯁꯤ ꯅꯨꯄꯤꯁꯦ ꯅ ꯀꯣꯛ ꯀꯥꯏꯒꯦꯔꯣ ꯀꯔꯤꯅꯣ
ꯀꯔꯤ
ꯀꯔꯤ ꯀꯩꯗꯧꯔꯤꯅꯣꯕꯥ
ꯑꯣ ꯇꯨꯝꯂꯤꯌꯦ ꯅꯪꯗꯤ
ꯀꯩꯗꯧꯔꯤꯅꯣ ꯑꯩ ꯇꯥꯗꯦ ꯐꯖꯅ ꯅꯪꯕꯨ
ꯇꯨꯝꯔꯤꯌꯦ
ꯍꯥꯎ
ꯑꯦ ꯏꯊꯟꯗꯅꯦ
ꯇꯨꯝꯕꯒ ꯆꯥꯕꯒ ꯈꯛꯇ ꯑꯣꯏꯔꯝꯅꯤꯅꯦ ꯅꯪꯁꯦ
ꯍꯣꯏ ꯑꯗꯨꯝ ꯇꯧꯈ꯭ꯔꯦ ꯍꯧꯖꯤꯛꯀꯥꯟꯗꯤ ꯎꯄꯥꯏ ꯂꯩꯇ꯭ꯔꯦ
ꯎꯝ ꯎꯄꯥꯏ ꯂꯩꯇ꯭ꯔꯦꯅꯦ ꯎꯝ ꯃꯤꯗꯤ ꯅꯨꯉꯥꯏꯔꯦꯀꯣ
ꯅꯪꯁꯨ ꯆꯥꯔꯒ ꯐꯦꯡꯂꯒ ꯑꯉꯥꯡ ꯑꯉꯥꯡꯒꯤ ꯁꯪꯒꯣꯝ ꯀꯔꯤꯒꯨꯝꯕ ꯇꯧꯔꯒ ꯅꯪꯁꯨ ꯇꯨꯝꯂꯒ ꯂꯩꯔꯝꯒꯅꯤꯅꯦ
ꯇꯨꯝꯕꯒ ꯑꯁꯤꯉꯥꯛꯇ ꯑꯩ ꯄꯨꯟꯁꯤ ꯅꯨꯉꯥꯏꯔꯦꯅꯦ
ꯅꯨꯡꯉꯥꯏꯌꯦ ꯍꯥꯏꯕ ꯇꯥꯔꯦ ꯅꯨꯡꯉꯥꯏ ꯅꯨꯡꯉꯥꯏꯇꯦ ꯍꯥꯏꯔꯥꯗꯤ ꯌꯥ ꯅꯨꯡꯉꯥꯏꯔꯦ
ꯅꯪ ꯕꯖꯥꯔ ꯊꯣꯛꯇ꯭ꯔꯕ꯭ꯔꯥ ꯉꯁꯤꯗꯤ
ꯍꯥꯏ ꯊꯣꯛꯇꯦ
ꯀꯩ ꯀꯩ ꯅꯨꯃꯤꯠꯇ
ꯎꯝ ꯃꯟꯗꯦ ꯇꯨꯢꯗꯦ ꯋꯥꯏꯅꯁꯗꯦ ꯋꯥꯏꯅꯁꯗꯦꯗ
ꯍꯞꯇꯥꯗ ꯍꯞꯇꯥꯗ ꯅꯨꯃꯤꯠ ꯑꯃꯥ ꯑꯃꯥꯅꯦ
ꯎꯝ ꯅꯨꯡꯗꯤ ꯅꯨꯡꯉꯥꯏꯕ꯭ꯔꯥꯕ ꯁꯤꯠꯄ꯭ꯔꯥꯕ ꯄꯣꯠ ꯆꯩꯗꯣ
ꯈ꯭ꯔ ꯈ꯭ꯔꯗꯤ ꯁꯤꯠꯂꯦ ꯌꯥꯝ ꯁꯤꯠꯄꯗꯤ ꯅꯠꯇꯦ ꯅꯨꯃꯤꯠ ꯅꯨꯃꯤꯠꯒꯤ ꯂꯩꯌꯦ
ꯀꯩ ꯀꯩ ꯌꯣꯜꯂꯤꯅꯣ
ꯇꯤꯁꯥꯠꯒꯥ ꯍꯥꯞꯄꯦꯟ
ꯎꯝ
ꯅꯨꯄꯤꯒꯤ
ꯑꯩ ꯌꯥꯝ ꯇꯟꯕ ꯃꯥꯜꯂꯦ
ꯍꯥ
ꯌꯥꯝ ꯋꯥꯕ ꯃꯥꯜꯂꯦꯕ ꯌꯥꯝ ꯀꯔꯤ ꯇꯧꯔꯒꯦ ꯊꯧ ꯍꯛꯆꯥꯡ ꯅꯨꯡꯉꯥꯏꯇꯕ꯭ꯔꯣ ꯅꯨꯡꯉꯥꯏꯇꯕ꯭ꯔꯣ ꯀꯔꯤ ꯇꯧꯕꯔꯣ
ꯍꯛꯆꯥꯡ ꯅꯨꯡꯉꯥꯏꯇꯕ ꯂꯩꯇꯦ ꯅꯨꯡꯉꯥꯏ ꯁꯥꯢꯌꯦ ꯅꯣꯡ ꯅꯣꯡ ꯁꯥꯢꯌꯦ
ꯅꯣꯡ ꯆꯨꯗ꯭ꯔꯣ
ꯍꯣꯏ ꯆꯨꯗꯦ ꯅꯣꯡ ꯀꯟꯅ ꯁꯥꯏꯌꯦ
ꯁꯤꯗꯤ ꯅꯣꯡ ꯃꯥꯡꯉꯒ ꯂꯩ ꯑꯩꯈꯣꯢꯒꯤꯗꯤ
ꯊꯣꯛ ꯊꯣꯛꯇꯤ ꯊꯣꯛ ꯊꯣꯛꯑꯣꯢꯗ꯭ꯔꯣ ꯅꯪ
ꯈꯨꯟꯗꯔꯥ
ꯎꯝ
ꯈꯪꯗꯦꯅꯦ
ꯊꯣꯛ ꯊꯣꯛꯀꯥꯅꯤ
ꯊꯣꯛꯀꯅꯤ ꯊꯣꯛꯀꯅꯤ ꯑꯗꯨꯝ ꯉꯥꯡꯉꯥꯂꯩ
ꯎꯝ ꯍꯧꯖꯤꯛꯇꯤ ꯊꯣꯛꯄꯥ ꯃꯇꯝ ꯌꯧꯗ꯭ꯔꯤꯅꯦ
ꯌꯥꯔꯦꯀꯣ ꯀꯩꯅꯣ ꯗꯤꯁ ꯌꯔ ꯀꯩꯅꯣ ꯂꯥꯛꯑꯣ ꯈꯤꯁꯃꯥꯁꯀꯤ ꯂꯥꯛꯑꯣꯅꯦ ꯎꯝ ꯎꯝ ꯌꯥꯏꯅ ꯢꯁ ꯍꯥꯏꯗꯤ ꯆꯍꯤ ꯆꯨꯞ ꯄꯥ ꯆꯍꯤ ꯆꯨꯞꯄ ꯅꯣꯢ ꯎꯝ ꯅꯣꯏ ꯌꯨꯝꯗ ꯅꯣꯏ ꯅꯨꯄꯥꯒꯤ ꯌꯨꯝꯗ ꯂꯩ ꯂꯩꯒꯗꯕ ꯂꯩꯔꯤꯁꯤꯕꯨ ꯀꯔꯤꯅꯣ ꯊꯣꯛꯄꯗꯤ ꯌꯥꯕꯅꯤꯀꯣ ꯊꯣꯛꯑꯣꯍꯦ ꯄꯨꯟꯅ ꯀꯩꯅꯣ ꯇꯧꯁ ꯇꯧꯃꯤꯟꯅꯁꯦ ꯅꯨꯡꯉꯥꯏꯃꯤꯟ
ꯇꯦꯟꯁꯨ ꯈꯜꯂꯦ ꯑꯗꯨꯒ ꯈꯪꯗꯦ ꯑꯩ ꯑꯩꯈꯣꯏ ꯏꯃꯥꯒ ꯕꯕꯥꯒ ꯌꯥꯕ꯭ꯔꯥ ꯌꯥꯗꯕ꯭ꯔꯥ ꯑꯗꯨꯁꯨ ꯉꯥꯡꯕ ꯇꯥꯔꯦꯅ
ꯇꯝꯗ ꯆꯠꯀꯅꯨ ꯆꯠꯀꯅꯤ ꯍꯥꯏꯔꯗꯤ ꯆꯠꯀꯅꯨ ꯍꯥꯏꯕꯁꯨ ꯉꯝꯗ꯭ꯔꯗꯤ ꯑꯍꯣꯏ ꯍꯥꯏꯔꯕꯅꯦ ꯑꯗꯨꯕꯨ ꯑꯩꯁꯨ ꯏꯀꯥꯏꯕ
ꯏꯀꯥꯏꯔꯤꯉꯩ ꯂꯩꯒꯤꯅꯦ ꯅꯣꯏ ꯏꯃꯨꯡ ꯃꯁꯦꯟ ꯌꯥꯝ ꯀ꯭ꯂꯣꯁ ꯑꯣꯢꯗꯣꯢꯅꯦꯀꯣ ꯢꯀꯥꯢꯅꯤꯡꯉꯥꯢ ꯂꯩꯇꯦ
ꯏꯁ ꯅꯪꯁꯨ ꯈꯪꯒꯅꯤ ꯅꯪꯁꯨ ꯈꯪꯒꯅꯤ ꯌꯨꯝ ꯄꯥꯜꯂꯗꯤ
ꯍꯥꯏꯗꯤ ꯅꯣꯏ ꯐꯦꯃꯤꯂꯤꯒꯤ ꯅꯣꯏ ꯏꯃꯨꯡꯒꯤ ꯑꯇꯣꯞꯄ ꯅꯠꯇꯦꯗꯅ ꯅꯣꯏ ꯏꯃꯨꯡ ꯅꯥꯟ ꯅꯃꯥꯃꯛ ꯅꯄꯥꯃꯛ ꯂꯩꯔꯤꯅꯦꯕ ꯅꯪꯗꯣ ꯅꯠꯇ꯭ꯔꯣ ꯅꯪꯕꯨ ꯂꯨꯅ ꯇꯧꯔꯒ ꯍꯣꯏ ꯌꯥꯗꯦ ꯍꯥꯏꯗꯧ ꯃꯥꯟꯗꯦꯗ ꯑꯩ
ꯑꯣ ꯍꯥꯏꯔꯣꯏ ꯍꯥꯏꯗꯤ ꯍꯥꯏꯔꯣꯏ
ꯑꯗꯨ ꯆꯍꯤ ꯆꯨꯞꯄ ꯆꯠꯄꯒꯤ ꯅꯠꯇꯕ ꯊꯕꯛꯁꯨ ꯌꯥꯝ ꯑꯁꯤꯅꯤ ꯇꯧꯗꯕ ꯌꯥꯏ ꯗꯕ ꯂꯩ ꯃꯣꯏꯗꯤ ꯊꯕꯛ ꯌꯥꯝꯃꯣꯏꯅ
ꯍꯣꯏ ꯑꯗꯨꯗꯤ ꯊꯕꯛꯇꯤ ꯂꯩꯇꯦꯗ
ꯑꯣ ꯅꯣꯏ ꯂꯧꯃꯇꯝꯗ ꯊꯣꯛꯄ ꯌꯥꯕꯅꯤꯀꯣ ꯅꯣꯏ ꯎꯝ ꯅꯣꯏ ꯏꯁ ꯊꯕꯀ ꯌꯥꯝ ꯅꯪꯉꯣꯟ ꯅꯪ ꯃꯤꯁ ꯇꯧꯔꯒ ꯂꯩꯔꯕꯅꯦ
ꯍꯣꯏ ꯇꯧꯋꯦ ꯑꯩꯁꯨ ꯃꯤꯁ ꯇꯧꯔꯒ ꯂꯩꯕꯅꯦ
ꯅꯪꯕꯨ ꯌꯥꯝ ꯃꯤꯁ ꯇꯧꯋꯦ ꯑꯩꯁꯨ ꯁꯤꯡꯖꯨꯒꯨꯝꯕ ꯀꯔꯤ ꯀꯔꯤ ꯆꯥꯕꯗ ꯇꯥꯕ꯭ꯔꯥ ꯇꯥꯗꯕ꯭ꯔꯣ ꯇꯥꯕꯔ ꯚꯥꯏ ꯇꯥꯕ꯭ꯔꯣ ꯈꯨꯝꯗꯦꯅꯦ ꯀꯔꯤꯔꯥ ꯅꯦꯠꯋꯥꯛ ꯌꯥꯏꯍꯦ ꯅꯦꯋꯥꯛ ꯐꯠ ꯂꯩꯋꯥꯛ ꯑꯗꯨꯝ ꯌꯥꯏꯍꯦ ꯀꯔꯤꯔꯣ ꯇꯥꯕ꯭ꯔ ꯍꯜꯂꯣ ꯇꯥꯗꯕ꯭ꯔꯣ ꯇꯥꯗꯕ꯭ꯔꯥ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯇꯥꯕ꯭ꯔꯣ ꯍꯜꯂꯣ ꯍꯜꯂꯣ ꯍꯜꯂꯣ ꯍꯜꯂꯣ ꯍꯜꯂꯣ